ꯍ
ꯀꯗꯃꯤꯅ
ꯇꯥꯔꯕꯨꯣ
ꯇꯥꯏꯔꯦ ꯇꯥꯏ ꯀꯩꯗꯧꯔꯝꯃꯤꯅꯣ
ꯑꯣ ꯊꯣꯏꯗꯣꯛꯄ ꯇꯧꯗꯗ ꯑꯌꯨꯛ ꯑꯌꯨꯛꯅꯤꯗꯀꯣ ꯑꯗꯨꯝ ꯍꯥꯏꯕꯗꯤ ꯑꯩꯈꯣꯏꯗꯤ ꯌꯥꯎꯁꯨ ꯈꯔ ꯊꯦꯡꯉꯦ ꯑꯗꯨ ꯑꯩꯅ ꯑꯗꯨꯝ ꯍꯧꯒꯠꯂꯛꯄꯒ ꯀꯩꯅꯣ ꯇꯧꯔꯝꯃꯤ ꯅꯣꯡꯃ ꯉꯝꯃꯤ ꯈꯔ ꯅꯨꯡꯉꯥꯏ ꯅꯣꯡ ꯄꯠꯂꯤ ꯄꯠꯂꯤ ꯇꯥꯒꯨꯝ ꯇꯧꯋꯦ ꯅꯣꯏꯔꯣꯝꯗ ꯇꯥꯕ꯭ꯔꯣ ꯑꯩꯈꯣꯏꯗꯗꯤ ꯅꯣꯡꯁꯦ ꯌꯥꯝ ꯃꯪꯉꯒꯀꯣ ꯅ ꯁꯤ ꯌꯥꯝ ꯀꯟꯅ ꯇꯥꯕꯗꯤ ꯅꯠꯇꯦ ꯑꯗꯨ ꯀꯩ ꯍꯥꯏꯅꯤ ꯄꯠ ꯄꯠ ꯄꯠ ꯈꯤꯠꯄꯗꯣ ꯑꯗꯨꯃꯥꯏꯅ ꯇꯧ ꯂꯩꯒꯦ ꯅꯣꯏꯔꯣꯝꯗ ꯀꯃꯥꯏꯅ ꯇꯧꯔꯤꯒꯦ
ꯅꯣꯡ ꯇꯥꯗꯦ ꯈꯪꯗꯦ ꯑꯩꯗ ꯃꯊꯛꯇ ꯂꯩꯕꯅꯦ ꯅꯣꯡ ꯇꯥꯔꯗꯤ ꯑꯩꯈꯣꯏ ꯇꯤꯡꯒꯗ ꯃꯈꯣꯟ ꯇꯥꯛꯀꯅꯦꯕ
ꯑꯗꯨ ꯐꯣꯟ ꯇꯕ ꯇ
ꯑꯁ ꯉꯁꯤꯁꯦ ꯅꯣꯡꯃꯥꯡꯕ꯭ꯔ ꯈꯪꯗꯦ ꯁꯥꯏ ꯂꯣꯏꯅ ꯊꯤꯡꯒꯥꯏꯔꯒ ꯑꯗꯗꯒꯤ ꯈꯨꯠ ꯁꯥꯁꯤꯁꯨ ꯂꯣꯏꯅ ꯁꯤꯗꯔꯒꯂ
ꯁꯤ ꯑꯣ ꯑꯗꯨ ꯏꯁꯥ ꯅꯥꯔꯝꯗꯥꯏꯒꯤꯀꯣ ꯑꯗꯨꯝ ꯇꯧꯕ ꯌꯥꯎꯕꯅꯦ ꯑꯗꯨ ꯀꯩꯅꯣ ꯇꯧꯁ ꯆꯥꯁꯤꯜꯂꯣ ꯍꯤꯗꯥꯛ ꯑꯃ ꯑꯗꯨꯝ ꯆꯥꯁꯤꯜꯂꯣ ꯈꯤꯇꯪ ꯐꯅꯕ ꯍꯥꯏꯇꯥꯔꯦꯀꯣ ꯁꯤꯗ ꯈꯣꯠꯇꯕ ꯇꯧꯕꯗꯣ ꯊꯤꯟꯗꯣꯛꯄꯒꯤ ꯑꯣꯏꯔꯝꯕꯁꯨ ꯌꯥꯏꯑꯕꯀꯣ ꯑꯗꯣ ꯁꯨꯝ ꯀꯩ ꯍꯥꯏꯅꯤ ꯐꯤꯚꯔ ꯀꯩꯀꯥ ꯇꯧꯔꯝꯗꯥꯏ ꯈꯣꯠꯄꯗ ꯊꯤꯟꯗꯣꯛꯄꯁꯨ ꯑꯗꯨꯝ ꯌꯥꯎꯕꯅꯦꯕꯀꯣ ꯑꯗꯣ ꯀꯩꯅꯣ ꯇꯧꯔꯣ ꯆꯥꯕ ꯊꯛꯄꯗꯨꯁꯨ ꯈꯤꯇꯪ ꯆꯦꯛꯁꯤꯜꯂꯛꯑꯣ ꯍꯩ ꯔꯥꯗꯣ ꯆꯥꯁꯤꯜꯂꯨꯔꯅꯨ ꯍꯥꯏꯕꯗꯤ ꯅꯁꯥꯗꯣ ꯅꯨꯡꯉꯥꯏꯇ꯭ꯔꯤ ꯐꯥꯎꯗꯤ ꯅꯨꯡꯉꯥꯏꯔ ꯐꯥꯎꯕ ꯅꯣꯡꯃ ꯥꯎꯗꯤ ꯒꯦꯞ ꯊꯝꯕ ꯌꯥꯏ ꯆꯥꯁꯤꯟꯗꯕꯤꯗꯀꯣ ꯑꯗꯣ ꯍꯣꯏ ꯍꯩ ꯔꯥ ꯍꯥꯏꯁꯦ ꯁꯦꯝꯒꯨꯝꯕ ꯀꯩꯒꯨꯝꯕꯗꯤ ꯑꯗꯨꯝ ꯌꯥꯏꯗ ꯆꯥꯕꯗꯣꯀꯣ ꯑꯗꯨꯒ ꯌꯥꯝ ꯁꯤꯟꯕ ꯈꯣꯠꯄ ꯆꯝꯄ꯭ꯔꯥ ꯑꯗꯨꯒꯅꯥꯨꯝꯕ ꯀꯤꯍꯣꯝꯒꯨꯝꯕ ꯑꯗꯒꯤ ꯍꯩꯗꯧꯒꯨꯝꯕꯁꯨ ꯌꯥꯝ ꯀꯟꯅ ꯆꯥꯁꯤꯜꯂꯨꯗ꯭ꯔꯒꯁꯨ ꯐꯗꯧ ꯃꯥꯜꯂꯦ ꯂꯐꯣꯏꯕꯨꯗꯤ ꯑꯗꯨꯝ ꯌꯥꯅꯤ ꯆꯥꯕ ꯑꯣ ꯑꯗꯨꯃꯥꯏꯅ ꯈꯜꯂꯦ ꯑꯗꯨꯒ ꯅꯁꯥꯗꯨꯁꯨ ꯁꯨ ꯌꯦꯡꯉꯣ ꯍꯥꯏꯕꯗꯤ ꯅꯨꯡꯉꯥꯏꯇꯕꯗꯨ ꯍꯦꯟꯖꯜꯂꯛꯑꯒꯗꯤ ꯐꯖꯦꯡ ꯊꯣꯛꯍꯔꯨꯔꯒ ꯍꯤꯗꯥꯛ ꯅꯨꯡꯊꯥꯛ ꯆꯥꯛꯍꯧꯕꯅꯗꯤ ꯐꯩꯗꯅꯀꯣ ꯍꯧꯖꯤꯛ ꯌꯥꯝ ꯀꯟꯅ ꯅꯨꯡꯉꯥꯏꯇꯕꯒꯤꯕꯨꯗꯤ ꯑꯗꯨꯝ ꯅꯪ ꯅꯪꯅ ꯍꯤꯗꯥꯛ ꯑꯃ ꯑꯗꯨꯝ ꯆꯥꯔꯒ ꯂꯩꯔꯒꯁꯨꯀꯣ ꯑꯗꯨꯒ ꯀꯩꯒꯤ ꯅꯨꯡꯉꯥꯏꯇꯤꯅꯣꯗꯨ ꯈꯪꯉꯒꯗꯤ ꯇ꯭ꯔꯤꯠꯃꯦꯟ ꯇꯧꯕ ꯅꯨꯡꯉꯥꯏꯗꯅ ꯊꯨꯅ ꯉꯟꯅ ꯇ꯭ꯔꯤꯠꯃꯦꯟ ꯇꯧꯍꯧꯔꯒꯗꯤ ꯊꯨꯅ ꯐꯩꯗꯅ ꯑꯗꯨꯅ ꯑꯗꯨꯃꯥꯏꯅ ꯇꯧꯔꯤ ꯏꯟꯁꯥꯟ ꯆꯠꯀꯗꯕ ꯄ꯭ꯂꯥꯟ ꯀꯩꯝꯇ ꯂꯩꯇꯕ꯭ꯔꯣ ꯀꯃꯥꯏꯟ ꯇꯧꯒꯦ
ꯍꯥꯏꯔꯛ ꯀꯩꯅꯣꯝꯇ ꯑꯃꯨꯛ ꯂꯥꯛꯄꯅꯦ ꯂꯩꯇꯦ ꯍꯥꯏꯕ ꯇꯜꯂꯦꯕ ꯂꯩꯇꯦ ꯍꯥꯏꯕꯁꯤꯗ ꯂꯥꯛꯑꯦ ꯍꯥꯏꯕ ꯊꯕꯛꯁꯦ ꯀꯩ ꯍꯥꯏꯅꯤ ꯏꯃꯨꯡ ꯆꯥꯎꯕꯅꯤꯅ ꯑꯗꯩ ꯀꯩꯅꯣ ꯆꯥꯎꯕꯅꯤꯅ ꯑꯗꯨ ꯊꯦꯝꯕꯤꯌꯨ ꯂꯥꯎ ꯑꯗꯨ ꯂꯩꯔꯣ ꯂꯥꯛꯑꯣ ꯑꯗ ꯆꯠꯂꯣ ꯂꯥꯛꯑꯣ ꯇꯧꯔ ꯇꯧꯔꯛꯀꯄꯅꯦꯕ ꯑꯗꯣ ꯍꯧꯖꯤꯛ ꯐꯥꯎꯒꯤ ꯑꯣꯏꯅꯗꯤ ꯀꯦꯝ ꯂꯩꯇꯦ ꯍꯌꯦꯡꯒꯁ ꯁꯤꯒ ꯍꯦꯟꯒꯗꯤ ꯀꯩꯁꯨ ꯂꯩꯇ꯭ꯔꯦꯕꯀꯣ ꯑꯗꯨꯝ ꯂꯩꯌꯦ ꯑꯗꯨꯗꯨꯒ ꯍꯪꯗꯛ ꯏꯁꯥꯁꯦ ꯀꯩ ꯍꯥꯏꯅꯤ ꯃꯤꯅ
ꯃꯤꯅ ꯄꯨꯂꯞ ꯐꯨꯕꯤꯔꯝꯕꯩ ꯇꯥꯏꯕ ꯄꯨꯡꯇꯦꯛ ꯇꯦꯛꯑꯒ ꯍꯥꯏꯗꯤ ꯁꯤꯅ ꯁꯤꯅ ꯖꯒꯥꯗ ꯅꯥꯕꯒꯤ ꯇꯥꯏꯞ ꯇꯧꯕꯗꯣ ꯁꯨꯝ ꯅꯥ ꯀꯟꯅ ꯆꯦꯠꯄ ꯊꯨꯝꯃꯦ ꯅꯥꯒꯨꯝ ꯇꯧꯕ ꯊꯤꯟꯅꯔꯒ ꯑꯃ ꯇꯧꯕꯤꯗꯣ ꯀꯥꯏꯅ ꯇꯧꯈꯠꯂꯛꯏꯅꯦ ꯅꯥꯗꯨꯏꯔꯥ ꯈꯪꯗꯦ ꯇꯧꯔꯤꯁꯦ
ꯍꯣꯏ ꯑꯗꯨ ꯍꯣꯏ ꯅꯥꯔꯝꯗꯥꯏꯒꯤ ꯊꯤꯟꯗꯣꯛ ꯈꯣꯠꯇꯣꯛꯄꯁꯨ ꯌꯥꯎꯕꯅꯦ ꯈꯪꯗꯤꯅꯦ ꯑꯗꯨꯕꯨ ꯌꯦꯟ ꯍꯤꯗꯥꯛꯇꯤ ꯆꯥꯕꯅꯗꯤ ꯐꯗꯤ ꯐꯗꯧ ꯃꯥꯜꯂꯦ ꯀꯣꯏꯗꯤ ꯍꯥꯏꯕꯗꯤ ꯌꯥꯝ ꯀꯟꯅ ꯅꯥꯁꯤꯟꯗ꯭ꯔꯤꯉꯩꯗ ꯆꯥꯛꯍꯧꯔꯒꯗꯤ ꯈꯤꯇꯪ ꯐꯩꯗꯅꯀꯣ ꯑ ꯃꯥꯏꯅ ꯌꯦꯡꯉꯣ ꯊꯤꯟꯗꯣꯛ ꯈꯣꯠꯇꯣꯛꯄ ꯇꯧꯕꯁꯦ ꯑꯗꯨꯝ ꯅꯥꯔꯝꯗꯥꯏꯁꯦ ꯈꯤꯇꯪ ꯇꯧꯕ ꯑꯗꯨꯝ ꯌꯥꯎꯕꯅꯦꯕꯀꯣ ꯑꯗꯣ ꯑꯗꯨꯝ ꯍꯥꯏꯕꯗꯤ ꯍꯧꯖꯤꯛꯀꯥꯟꯗꯤ ꯀꯩꯅꯣꯁꯨ ꯇꯧꯔꯤꯅꯦ ꯑꯗꯨꯕꯨꯗꯤ ꯀꯩ ꯍꯥꯏꯅꯤ ꯅꯨꯡꯁꯥꯁꯦ ꯌꯥꯛ ꯑꯃꯨꯛ ꯌꯥꯛ ꯇꯧ ꯑꯗꯨꯝ ꯈꯪꯗꯦ ꯍꯥꯏꯕ ꯉꯝꯗꯕꯗꯣ ꯍꯧꯖꯤꯛ ꯗꯨꯁꯨ ꯌꯦꯡꯉꯨꯅꯦ ꯑꯩꯈꯣꯏ ꯁ꯭ꯋꯥꯏꯗ ꯅꯣꯡꯁꯦ ꯄꯠ ꯄꯠ ꯈꯤꯛꯑꯦ ꯅꯣꯏ ꯑꯗꯨꯋꯥꯏꯗ ꯑꯃꯨꯛ ꯈꯤꯛꯇꯦ ꯑꯃꯨꯛ ꯍꯥꯏ ꯑꯗꯒꯤ ꯍꯧꯖꯤꯛꯁꯦ ꯏꯪꯉꯦꯅ ꯑ ꯈꯤꯇꯪ ꯁꯥꯡꯕ ꯐꯨꯔꯤꯠ ꯑꯝ ꯂꯤ ꯂꯦ ꯍꯥꯏꯔꯣ ꯐꯤꯒꯔ ꯁꯥꯔꯠꯀꯨꯝꯕ ꯑꯣꯏꯔꯁꯨ ꯅꯍꯥꯟꯋꯥ ꯅꯨꯡꯁꯥꯁꯦ ꯑꯃꯨꯛ ꯈꯪꯁꯥ ꯁꯥꯗꯣꯂꯛꯑꯅꯤ ꯑꯗꯩ ꯏ ꯆꯥꯟꯅꯗꯕꯗꯣ ꯁꯥꯔꯀꯥꯟꯗꯗꯤ ꯍꯥꯞꯁꯥꯠ ꯑꯝ ꯂꯤꯠꯂ ꯆꯠ ꯆ ꯁꯨ ꯑꯃꯨꯛ ꯌꯥꯕꯗꯣ ꯑꯗꯨꯃꯥꯏꯅ ꯌꯥꯝ ꯇꯧꯋꯦ ꯑꯗꯨꯅ ꯒ꯭ꯌꯥꯟ ꯇꯥꯗꯦ ꯑꯑꯣꯟꯕꯁꯦ ꯑꯉꯛꯄꯅꯦ ꯍꯧꯖꯤꯛꯀꯥꯟꯗꯤꯀꯣ ꯑꯗꯨꯝ ꯁꯨꯝꯕꯁꯦ ꯎꯃꯪ ꯋꯥꯃꯪ ꯀꯣꯛꯊꯣꯛꯄ ꯑꯗꯨ ꯑꯇꯥꯅꯗꯤ ꯂꯣꯏ ꯂꯥꯛꯊꯣꯛꯑꯅꯤ ꯑꯗꯨꯁꯨ ꯉꯁꯥꯏꯒꯤ ꯍꯥꯏꯗꯤ ꯑꯑꯣꯟꯕꯁꯦ ꯌꯥꯝ ꯁꯦꯡꯅ ꯎꯔꯛꯄꯗꯣ ꯑꯗꯨꯃꯥꯏꯅ ꯇꯧꯕꯗꯣ ꯅꯣꯡꯖꯨ ꯊꯥ ꯑꯣꯏꯔꯁꯨ ꯅꯣꯡ ꯆꯨꯗꯕꯤꯗꯣ ꯄꯠ ꯄꯠ ꯇꯧꯔꯒ ꯑꯃꯨꯛ ꯅꯨꯡꯁꯥꯁꯨ ꯑꯃꯨꯛ ꯈꯪꯁꯥ ꯁꯥꯕꯤ ꯑꯗꯒꯤ ꯅꯣꯡꯁꯨ ꯑꯃꯨꯛ ꯃꯪꯉꯒ ꯂꯩꯔꯒ ꯑꯣꯆꯥꯛ ꯅꯍꯟꯕ ꯅꯣꯡ ꯅ ꯇꯊꯣꯛ ꯇꯊꯣꯛꯇꯕ ꯁꯨꯃꯥꯏꯟ ꯇꯧꯋꯦ ꯅꯤꯏꯔꯣꯝꯒꯤꯁꯨ ꯃꯥꯏꯟ ꯇꯧꯕ꯭ꯔꯣ ꯀꯃꯥꯏꯟ ꯇꯧꯒꯦ ꯑꯈꯣꯏꯔꯣꯟꯕꯗꯤ ꯁꯨꯃꯥꯏꯅ ꯌꯥꯝ ꯇꯧꯋꯦ ꯍꯧꯖꯤꯛꯀꯥꯟꯁꯦ ꯇꯥꯥꯔꯤꯕꯣ ꯇꯥꯔꯕꯨ